ꯍꯜꯂꯣ
ꯍꯥꯎ
ꯆꯥꯛ ꯆꯥꯔꯕꯣ
ꯆꯥꯔꯦ
ꯎꯝ ꯄꯤꯖꯥ
ꯌꯦꯟ ꯊꯣꯡꯕ ꯅꯪ ꯚꯥ
ꯑꯩ ꯆꯥꯔꯦ ꯏꯔꯣꯟꯕ
ꯏꯔꯣꯝꯕ
ꯎꯝ
ꯌꯥꯎꯕꯔꯣ
ꯐꯥꯎꯇꯦꯗ
ꯀꯔꯤꯒꯤ ꯍꯥꯎꯇ꯭ꯔꯤꯕ
ꯏꯔꯣꯟꯕꯕꯨ ꯀꯅꯥ ꯍꯧꯅꯒꯦ
ꯀꯔꯤꯒꯤ ꯌꯥꯎꯇꯔꯤꯅꯣ
ꯑꯁ ꯔꯣꯝꯕꯕꯨ ꯀꯅꯥꯅ ꯍꯧꯎꯅꯒꯦ
ꯏꯔꯣꯝꯕꯗ ꯍꯥꯎꯕ ꯂꯩ ꯀꯩꯅꯣ
ꯍꯥꯎꯇꯦꯗ ꯀꯥꯏ ꯐꯔꯣꯟꯕꯕꯨ ꯀꯅꯥ ꯆꯅꯒꯦ ꯁꯦꯁ ꯐꯥꯒꯤ ꯇꯧꯅꯤꯗ ꯍꯥꯎꯋꯏꯗ ꯌꯥꯅꯤ
ꯏꯔꯣꯝꯕ ꯌꯥꯝ ꯆꯥꯔꯛꯇꯕ ꯃꯤ
ꯏꯔꯣꯝꯕ ꯌꯥꯝ ꯊꯤ ꯍꯥꯎꯋꯦ ꯉꯁꯤꯒꯤ ꯏꯔꯣꯝꯕ ꯁꯦꯁ ꯊꯥꯡꯖꯤꯡꯇ ꯏꯔꯣꯝꯕ ꯊꯥꯡꯖꯤꯡ ꯉꯥꯛ ꯆꯊꯣꯛꯈꯔꯦ
ꯊꯥꯡꯖꯤꯡꯒ ꯀꯩꯀꯥ
ꯑꯕꯣꯠ ꯀ ꯆꯨꯖꯥꯛ ꯆꯨꯖꯥꯛꯀ ꯇꯥꯎꯁꯜꯂꯦ ꯑꯗꯨꯒ ꯆꯥꯁꯤꯜꯂꯦ
ꯑꯗꯨꯗꯤ ꯑꯗꯨꯛꯀꯤ ꯃꯇꯤꯛ ꯍꯥꯎꯋꯤ ꯅꯠꯇ꯭ꯔꯥ
ꯎ ꯃꯥꯅꯦ ꯀꯗꯧꯔꯝꯃꯤꯅꯣ
ꯍꯥꯥ
ꯀꯩꯗꯧꯔꯝꯃꯤꯅꯣ
ꯑꯩ ꯂꯥꯏꯔꯤꯛ ꯂꯥꯏꯁꯨ ꯏꯒꯦꯅ ꯇꯧꯔꯝꯕ
ꯑꯣ ꯂꯥꯏꯔꯤꯛ ꯐꯕ ꯑꯉꯥꯡꯅꯤꯅꯦ ꯎꯝ
ꯃꯥꯏ
ꯎꯝ
ꯑꯉꯥꯡ
ꯕꯣꯟ ꯌꯦꯡꯗ꯭ꯔꯣ ꯅꯪ ꯕꯣꯟ ꯌꯦꯡꯗꯕꯔꯣ ꯀꯅꯒꯤ ꯀꯩꯅꯣꯅꯦ
ꯕꯥꯏ ꯕꯣꯏ ꯑ